ꯍꯜꯂꯣ ꯑꯧ ꯇꯥꯔꯦ ꯇꯥꯔꯦ ꯀꯩ ꯂꯩꯔꯒꯦ ꯅꯪꯅ ꯀꯣꯟꯜ ꯇꯧꯔꯛꯏꯁꯤꯕꯣ
ꯀꯩꯗꯧꯔꯝꯃꯤꯅꯣ ꯍꯧꯖꯤꯛ
ꯍꯥ ꯉꯍꯛ ꯄꯣ ꯊꯥꯔꯝꯕꯅꯦ ꯋꯥꯃꯟꯈ꯭ꯔꯦꯅ
ꯑꯩꯁꯦ ꯅꯪꯉꯣꯟꯗ ꯀꯩꯅꯣꯝ ꯪ ꯅꯪꯉꯣꯟꯗ ꯀꯩꯅꯣꯝꯇ ꯍꯪꯒꯦꯅ ꯇꯧꯔꯛꯏꯅꯤꯅꯦ
ꯀꯩ ꯍꯪꯒꯦ ꯍꯥꯏꯅꯣ ꯍꯪꯉꯨ ꯍꯪꯉꯨ
ꯅꯪꯒꯤ ꯀꯣꯆꯤꯡ ꯀ꯭ꯂꯥꯁ ꯇꯧꯕꯗꯣ ꯍꯧꯖꯤꯛ ꯁꯦꯁꯟꯁꯦ ꯀꯃꯥꯏ ꯀꯃꯥꯏꯅ ꯇꯧꯈ꯭ꯔꯒꯦ ꯀꯌꯥꯝ ꯍꯧꯖꯤꯜꯂꯕꯅꯣ ꯅꯠꯇ꯭ꯔ ꯑꯅꯧꯕꯒ ꯍꯧꯗꯧꯕ ꯂꯩꯕ꯭ꯔꯣ
ꯑꯩꯁꯦ ꯑꯃꯗꯤ ꯊꯥ ꯑꯃ ꯁꯨꯖꯜꯂꯛꯑꯦꯕꯀꯣ ꯑꯅꯧꯕ ꯑꯃ ꯍꯧꯕ ꯑꯗꯣ ꯃꯊꯪꯒꯤ ꯑꯅꯧꯕꯁꯦ ꯑꯩꯁꯦ ꯃꯇꯝ ꯈꯔ ꯂꯩꯔꯒ ꯑꯣꯏꯅ ꯍꯧꯁꯤꯔꯅ ꯇꯧꯔꯕ ꯑꯩꯗꯣ ꯇꯨꯏꯁꯟ ꯑꯉꯥꯡꯒꯤ ꯀꯣꯆꯤꯡꯒꯤ ꯕꯦꯖꯁꯦ ꯁ꯭ꯀꯨꯜꯁꯨ ꯆꯠ ꯑꯣꯖꯥ ꯁ꯭ꯀꯨꯜꯗꯁꯨ ꯆꯠꯄꯅꯤꯅ ꯌꯥꯝꯅ ꯋꯥꯔꯕ ꯌꯥꯝꯃꯜꯂꯦ ꯑꯗꯨꯒꯤꯅꯦ ꯈꯔ ꯂꯩꯔꯒ ꯑꯣꯏꯅ ꯍꯧꯔꯖꯤꯔ ꯇꯧꯕ ꯍꯟꯗꯛꯀꯤꯁꯦ ꯂꯣꯏꯔꯒ ꯑꯗꯣ ꯀꯩꯗꯧꯔꯒꯦ ꯅꯪꯅ ꯑꯗꯨ ꯍꯪꯉꯤꯗꯨꯕꯣ
ꯑꯩꯖꯦ ꯅꯪꯉꯣꯟꯗ ꯑꯉꯥꯡ ꯑꯝꯇ ꯇꯨꯏꯁꯟ ꯌꯥꯎꯍꯟꯒꯦꯅ ꯇꯧꯕꯅꯤꯅꯦ ꯂꯝꯖꯦ ꯈꯔ ꯍꯦꯜꯂꯦ ꯑꯩꯈꯣꯏ ꯑꯉꯥꯡꯁꯦ ꯑꯗ ꯑꯩꯅ ꯇꯥꯛꯄ ꯈꯣꯠꯄꯗꯣ ꯃ ꯃꯁꯛꯇꯣ ꯈꯪꯅꯕꯅꯔ ꯀꯩꯅꯣ ꯈꯪꯗꯦ ꯂꯧꯕ ꯁꯨꯛꯌꯥ ꯌꯥꯗ꯭ꯔꯦ ꯐꯅ ꯐꯨꯔꯒ ꯌꯦꯡꯉꯦ ꯐꯖꯅ ꯍꯥꯏꯔꯒ ꯌꯦꯡꯉꯦ ꯀꯩꯝꯇ ꯌꯥꯗꯦ ꯑꯗꯨꯗ ꯅꯪꯉꯣꯟꯗ ꯑꯃꯨꯛ ꯈꯔ ꯆꯠꯂꯒ ꯑꯗꯨꯃꯥꯏꯅ ꯈꯔ ꯒ꯭ꯌꯥꯟ ꯇꯥꯒꯗ꯭ꯔꯥ ꯌꯦꯡꯒꯦꯅ ꯇꯧꯕꯅꯤꯅꯦ
ꯑꯉꯥꯡꯗꯨꯕꯨ ꯀ꯭ꯂꯥꯁ ꯀꯌꯥ ꯀꯥꯔꯒꯦ
ꯀ꯭ꯂꯥꯁ ꯊ꯭ꯔꯤ ꯀꯥꯔꯤꯅꯤ ꯍꯟꯗꯛ ꯂꯝꯁꯤꯅ ꯈꯨꯍꯦꯟ ꯑꯃ ꯃꯈꯨꯠ ꯃꯁꯥꯅ ꯃꯔꯣꯜ ꯑꯃ ꯂꯦꯡꯕꯅꯦ ꯍꯥꯏꯅ ꯇꯥꯟꯅꯕꯅ ꯌꯥꯗꯕꯅꯤ ꯃꯆꯤꯟꯅ ꯃꯔꯣꯝ ꯀꯟꯕꯅꯤ ꯈꯪꯗꯦ ꯉꯥꯡꯅ ꯁꯛꯅꯕꯖꯦ ꯁꯨꯛꯌꯥ ꯍꯦꯛ ꯌꯥꯗꯦ
ꯍꯣ ꯍꯣ ꯍꯣꯏ ꯐꯔꯦ ꯐꯔꯦ ꯑꯗꯣ ꯀ꯭ꯂꯥꯁꯄꯨꯗꯤ ꯍꯧꯖꯟꯒꯔꯦ ꯑꯗꯨ ꯑꯣꯏꯁꯨ ꯑꯗꯨꯝ ꯎꯝ ꯊꯥꯕꯤꯔꯛꯑꯣ ꯊꯥꯕꯤꯔꯛꯑꯣ ꯌꯥꯎꯍꯜꯂꯒꯦ ꯍꯥꯏꯗꯤ ꯃꯥꯅ ꯈꯔ ꯀꯣꯟꯅ ꯌꯥꯎꯔꯝꯅꯤꯅ ꯃꯉꯣꯟꯗꯃꯨꯛ ꯈꯔ ꯍꯦꯟꯖꯟꯕ ꯍꯥꯏꯕꯗꯨꯅꯤ ꯑꯗꯣ ꯂꯝ ꯑꯁꯤꯁꯨ ꯌꯥꯝ ꯍꯦꯟꯕ꯭ꯔꯣ ꯑꯉꯥꯡꯗꯨꯕꯨ ꯀꯃꯥꯏꯅ ꯇꯧꯒꯦ ꯍꯥꯏꯗꯤ
ꯂꯦ ꯍꯦꯜꯂꯦ ꯉꯥꯡꯅꯕ ꯍꯥꯏꯕꯁꯤꯃꯅꯦ ꯁꯨꯛꯇ ꯍꯦꯛ ꯇꯥꯗꯦ ꯇꯞꯅ ꯃꯥꯅ ꯑꯄꯥꯝꯕꯗꯣ ꯐꯪꯗ꯭ꯔꯤ ꯕꯥꯎꯕꯅꯦ ꯁꯨꯛꯌꯥ ꯌꯥꯔꯣꯏꯗꯣꯏꯅꯦ ꯍꯥꯏꯕ ꯁꯛꯄꯖꯦ ꯂꯥꯏꯔꯤꯛ ꯇꯥꯛꯄꯕꯨꯗꯤꯅꯦ ꯈꯔꯗꯤ ꯑꯗꯨꯝ ꯌꯥꯝꯅ ꯍꯩꯇꯕ ꯑꯉꯥꯡꯗꯤ ꯑꯣꯏꯗꯦ ꯇꯥꯛꯄꯗꯤ ꯇꯥꯔꯤꯅꯦꯕ ꯑꯗꯨꯗꯨꯒꯅꯦ ꯃꯥꯒꯤ ꯆꯀ꯭ꯔꯤꯗꯣ ꯌꯥꯝꯅ ꯀꯟꯕ ꯃꯥꯅ ꯁꯤꯃ ꯇꯧꯒꯦ ꯁꯤꯃ ꯄꯥꯝꯃꯦ ꯍꯥꯏꯕꯖꯦ ꯄꯤꯍꯧꯗ꯭ꯔꯒꯗꯤꯅꯦ ꯑꯗꯨꯝ ꯑꯩꯈꯣꯏꯅ ꯉꯥꯡꯕ ꯁꯛꯄꯗꯣ ꯐꯅ ꯐꯨꯔꯁꯨ ꯆꯩꯔꯁꯨ ꯅꯨꯡꯁꯤꯅꯒ ꯇꯞꯅꯒ ꯍꯥꯏꯔꯁꯨꯅꯦ ꯀꯔꯤꯝꯇ ꯌꯥꯗꯦ ꯉꯥꯡꯅ ꯁꯛꯅꯕꯁꯦ ꯌꯥꯝꯅ ꯋꯥꯏꯑꯦ ꯇꯧꯔꯤꯁꯦ ꯑꯉꯥꯡꯒꯤ ꯆꯍꯤ ꯃꯇꯥꯡꯗꯨꯅ ꯃꯔꯣꯜ ꯑꯃ ꯍꯦꯛ ꯀꯩꯅꯣ ꯇꯧꯔꯛꯄ ꯍꯧꯕꯒ ꯈꯪꯗꯦ ꯇꯧ
ꯋꯥꯅꯤꯅꯦ ꯋꯥꯅꯤꯅꯦ ꯅꯣꯏ ꯑꯉꯥꯡꯗꯣ ꯃꯊꯟꯗꯁꯨ ꯄꯣꯛꯄꯅꯤꯅ ꯃꯌꯥꯝꯅꯁꯨ ꯂꯨꯅ ꯇꯧꯔꯕꯅꯤꯅ ꯃꯥꯅ ꯍꯥꯏꯔꯤꯒꯩ ꯌꯥꯔꯕꯅꯤꯅ ꯑꯗꯨꯝ ꯇꯧꯔꯤꯅꯤꯅꯦ ꯑꯉꯥꯡꯁꯦ ꯑꯗꯣ ꯃꯊꯟꯗ ꯄꯣꯛꯑꯁꯨ ꯃꯌꯥꯝꯅ ꯂꯨꯅ ꯇꯧꯔꯁꯨ ꯍꯦꯛꯇ ꯒ꯭ꯌꯥꯟ ꯇꯥꯕ ꯐꯕ ꯑꯉꯥꯡꯁꯨ ꯂꯩ ꯑꯗꯨ ꯅꯣꯏꯒꯤꯗꯨꯅ ꯈꯔ ꯂꯝ ꯍꯦꯜꯂꯣꯅ ꯇꯝꯃꯝꯃꯕꯖꯥꯠꯅꯤ ꯑꯗꯨꯅꯅꯤ ꯇꯧꯋꯤꯗꯣ ꯌꯥꯅꯤ ꯌꯥꯅꯤ ꯑꯩ ꯀꯣꯆꯤꯡ ꯃꯐꯝꯗ ꯐꯖꯅ ꯂꯥꯛꯅꯒꯦ ꯒ꯭ꯌꯥꯟ ꯇꯥꯅ ꯃꯥ ꯈꯔ ꯐꯔꯛꯄ ꯉꯝꯅꯕ ꯍꯣꯠꯅꯕꯤꯒꯦ ꯑꯩꯅ
ꯑꯗꯨꯅꯦ ꯅꯪꯉꯣꯟꯗ ꯊꯥꯖꯗꯅꯅꯦ ꯑꯩꯁꯨꯅꯦ ꯍꯪꯉꯛꯏꯁꯦ ꯑꯗꯣ ꯄꯨꯡꯗꯤ ꯀꯃꯥꯏ ꯀꯃꯥꯏꯅ ꯇꯧꯒꯦ ꯕꯦꯖ ꯀꯌꯥ ꯇꯧꯔꯤꯅꯣ ꯅꯪꯒꯤꯁꯤꯕꯣ
ꯄꯨꯡꯁꯦ ꯑꯉꯥꯡ ꯃꯆꯥ ꯃꯆꯥ ꯇꯧꯕꯅꯤꯅ ꯑꯩꯁꯦ ꯅꯨꯡꯊꯤꯟꯗꯅꯦꯕ ꯑꯉꯥꯡ ꯃꯆꯥ ꯃꯆꯥ ꯇꯧꯔꯤꯁꯦ ꯃꯣꯏꯒꯨꯝꯕ ꯑꯗꯣ ꯑꯥꯉꯥ ꯑꯌꯨꯛ ꯉꯟꯇꯥ ꯇꯧꯕꯁꯨ ꯑꯉꯥꯡꯗꯨ ꯍꯧꯒꯠꯂꯒ ꯂꯥꯛꯄꯗꯣ ꯅꯨꯡꯉꯥꯏꯔꯣꯏ ꯋꯥꯅꯦꯅ ꯑꯩꯅ ꯍꯥꯏꯗꯤ ꯃꯣꯏꯁꯨ ꯁ꯭ꯀꯨꯜꯁꯨ ꯉꯟꯅ ꯍꯜꯂꯛꯄꯅꯤꯅ ꯈꯪ ꯈꯔ ꯄꯣꯊꯥꯔꯒ ꯑꯃꯨꯛ ꯂꯥꯛꯄ ꯌꯥꯅꯝꯅꯦꯅ ꯄꯨꯡ ꯑꯍꯨꯝꯗꯒꯤ ꯍꯧꯕꯅꯦꯕ ꯃꯣꯏꯗꯣ ꯑꯍꯨꯝꯗꯩꯅ ꯃꯔꯤꯕꯥꯎ ꯈꯛꯇꯅꯦꯕ ꯑꯉꯥꯡꯅꯤꯅ ꯀꯨꯏꯅ ꯇꯧꯕꯁꯨ ꯀꯩꯁꯨ ꯀꯥꯟꯅꯔꯣꯏꯕ ꯍꯥꯏꯗꯤ ꯉꯥꯛꯇꯪ ꯃꯣꯏꯅ ꯄꯨꯛꯅꯤꯡ ꯆꯪꯉꯉꯥꯏ ꯇꯥꯅꯤꯡꯉꯤꯉꯩꯗꯨꯗ ꯈꯔ ꯐꯖꯅ ꯇꯥꯛꯄꯤꯔꯒ ꯈꯣꯠꯂꯒ ꯇꯧꯕꯩ ꯋꯥꯅꯤꯗ ꯍꯥꯏꯗꯤ ꯀꯨꯏꯅ ꯇꯥꯛꯄꯁꯨ ꯑꯉꯥꯡ ꯑꯣꯏꯔꯣ ꯑꯍꯟ ꯑꯣꯏꯔꯣ ꯂꯥꯏꯔꯤꯛꯁꯦ ꯄꯔꯥꯖꯦ ꯀꯨꯏꯅ ꯇꯥꯛꯄꯗꯣ ꯇꯥꯅꯤꯡꯗꯕꯅꯦꯕ ꯑꯩꯈꯣꯏꯁꯨ ꯅꯍꯥꯟꯋꯥꯏ ꯑꯗꯨꯝ ꯇꯧꯔꯛꯏꯗꯨꯅꯤ ꯑꯗꯨꯅ ꯑꯉꯥꯡ ꯃꯆꯥꯒ ꯑꯣꯏꯕꯅꯤꯅ ꯑꯩꯅ ꯄꯨꯡ ꯈꯛꯇꯪ ꯄꯨꯡ ꯑꯃꯈꯛꯇꯪ ꯇꯧꯕꯅꯦꯕ
ꯐꯔꯦ ꯐꯔꯦ ꯑꯗꯨꯗꯤ ꯍꯌꯦꯡꯗꯩꯩ ꯍꯦꯛꯇ ꯊꯥꯔꯛꯄ ꯌꯥꯗꯣꯏꯔꯣ ꯀꯃꯥꯏ ꯀꯃꯥꯏꯅ ꯇꯧꯕꯅꯣ ꯑꯩꯒꯤꯗꯤꯅꯦ ꯊꯨꯔꯤꯉꯩ ꯌꯥꯔꯦ ꯉꯥꯡꯅꯕꯁꯤꯃꯗꯤ ꯌꯥꯝꯃꯟꯗꯗꯅꯅꯦ ꯃꯥꯗ ꯉꯥꯡꯅꯅꯕ ꯍꯣꯠꯅꯕꯗꯅꯦ ꯌꯨꯝꯗ ꯂꯩꯔꯤꯕ ꯃꯤꯒꯩꯁꯦ ꯄꯣꯊꯥꯕꯕꯨ ꯍꯦꯛ ꯁꯪꯗ꯭ꯔꯕꯅꯤ ꯑꯗꯨꯒꯤ ꯅꯪꯉꯣꯟꯗ ꯈꯔ ꯒ꯭ꯌꯥꯟ ꯅꯨꯡꯗꯣ ꯈꯔ ꯇꯥꯔꯒꯅꯦ ꯏꯪꯅ ꯆꯤꯛꯅ ꯑꯝꯇꯅꯦ ꯃꯥ ꯍꯦꯛ ꯂꯥꯛꯅꯕꯗꯅꯦ ꯏꯃꯨꯡꯁꯤ ꯁꯦ ꯏꯁꯧ ꯂꯥꯡꯅꯕ ꯍꯥꯏꯕ ꯇꯨꯝꯃꯦ ꯑꯣꯜꯂꯕꯅꯤ ꯇꯧꯔꯤꯁꯦ ꯑꯃꯅ ꯑꯃꯨꯛ ꯃꯉꯣꯟꯗ ꯉꯥꯡꯉꯨꯅꯤ ꯃꯕꯣꯛ ꯍꯣꯏꯅ ꯑꯃꯨꯛ ꯀꯟꯈꯠꯅꯤ ꯈꯪꯗꯦ ꯉꯥꯡꯗꯕꯁꯨ ꯍꯩ ꯌꯥꯗꯕ ꯇꯧꯔꯤꯁꯦ ꯑꯍꯟꯒ ꯂꯩꯁꯜꯂꯦ ꯃꯣꯏꯅꯗꯤ ꯑꯉꯥꯡꯁꯤꯗ ꯊꯤꯅ ꯇꯧꯕ ꯍꯥꯏꯕꯖꯦ ꯍꯦꯛꯇ ꯇꯧꯍꯟꯅꯤꯡꯗꯕꯒꯤ ꯑꯉꯥꯡꯗꯨꯅ ꯑꯄꯥꯝꯕꯗꯣ ꯑꯗꯨꯝ ꯄꯤꯔꯕꯅꯤꯅꯅꯦ ꯑꯉꯥꯡꯗꯨꯅꯁꯨ ꯑꯩꯈꯣꯏꯁꯦ ꯎꯁꯤꯠ ꯇꯕꯃ ꯁꯨꯝ ꯌꯥꯎꯁꯜꯂꯛꯑꯦ ꯑꯗꯨꯅꯅꯦ ꯑꯩꯒꯤꯗꯤ ꯌꯥꯔꯤꯉꯩ ꯊꯨ ꯑꯊꯨꯕꯤꯗꯅꯦ ꯇꯨꯏꯁꯟꯖꯦ ꯊꯥꯔꯛꯄ ꯍꯦꯛ ꯄꯥꯝꯃꯕꯅꯤ
ꯍꯣꯏ ꯍꯣꯏ ꯊꯥꯕꯤꯔꯛꯑꯣ ꯍꯌꯦꯡꯗꯒꯤ ꯆꯨꯝꯃꯤꯅꯦ ꯑꯍꯜ ꯂꯩꯕꯁꯦ ꯌꯥꯝꯅ ꯕꯦꯔꯥ ꯀꯥꯕꯅꯤ ꯅ ꯃꯣꯏꯅꯗꯤ ꯑꯉꯥꯡꯗꯣ ꯃꯁꯨ ꯃꯆꯥꯅꯦꯅ ꯌꯥꯝ ꯂꯨꯅ ꯇꯧꯖꯕ ꯑꯗꯨ ꯃꯣꯏꯅ ꯂꯨꯅ ꯇꯧꯕꯗꯩ ꯑꯉꯥꯡꯖꯤꯡꯗꯨꯅ ꯅꯥꯎ ꯆꯥꯎꯔꯒ ꯑꯩꯈꯣꯏꯒꯤ ꯏꯊꯛ ꯀꯥꯔꯛꯏꯖꯦ ꯍꯧ ꯃꯣꯏꯗꯤ ꯈꯪꯗꯕ ꯑꯉꯥꯡ ꯑꯣꯏꯔꯤꯅꯤ ꯒ꯭ꯌꯥꯟ ꯇꯥꯅꯕꯒꯤ ꯇꯧꯔꯤꯅꯦꯅ ꯍꯥꯏꯖꯔꯤꯕ ꯑꯗꯣ ꯑꯉꯥꯡꯗꯣ ꯍꯧꯖꯤꯛ ꯒ꯭ꯌꯥꯟ ꯇꯥꯖꯗ꯭ꯔꯤꯉꯩ ꯑꯉꯥꯡ ꯑꯣꯏꯔꯤꯉꯩꯗ ꯇꯧꯈꯤꯕ ꯊꯕꯛꯇꯣ ꯍꯌꯦꯡ ꯆꯥꯎꯔ ꯐꯥꯎ ꯑꯗꯨꯝ ꯍꯩꯅꯈꯤꯗꯣꯏꯅꯦ ꯃꯣꯏꯗꯤ ꯑꯗꯨꯅ ꯍꯧꯖꯤꯛ ꯄꯤꯛꯏꯉꯩꯗꯒꯤ
ꯄꯛꯂꯤꯉꯩꯗꯒꯤ ꯁꯦꯝꯗꯣꯛꯍꯧꯗ꯭ꯔꯗꯤ ꯕꯦꯔꯥ ꯀꯥꯗꯣꯏꯅꯦꯕ ꯑꯗꯨꯅꯤ ꯃꯣꯏꯅꯖꯨ ꯈꯤꯠ ꯏꯁꯨ ꯁꯤꯃ ꯇꯧꯁꯤꯟꯒꯅꯨ ꯁꯤꯃ ꯇꯧꯒꯅꯨ ꯍꯦꯛ ꯊꯤꯡꯉꯗꯤ ꯐꯕ ꯑꯩꯈꯣꯏꯅ ꯁꯦꯠꯇ ꯇꯧꯔꯨꯅꯤ ꯃꯣꯏꯅꯅꯦ ꯍꯦꯛꯇ ꯀꯔꯤꯅꯣ ꯈꯨꯠꯁꯤꯅ ꯍꯦꯛ ꯊꯥꯡꯒꯠꯂꯒꯅꯦ ꯃꯁꯥꯗ ꯊꯦꯡꯕꯨ ꯊꯦꯡꯗ꯭ꯔꯤ ꯂꯥꯎꯔꯛꯑꯒꯅꯦ ꯃꯣꯏꯅ ꯊꯣꯛꯄ ꯑꯗꯨꯝ ꯀꯥꯈꯠ ꯀꯈꯜꯂ ꯇꯧꯔꯕꯅꯤꯅ ꯑꯉꯥꯡꯗꯨꯗꯤ ꯅꯥꯎ ꯆꯥꯎꯔꯦ ꯃꯣꯏ ꯌꯥꯕ ꯃꯤ ꯑꯃ ꯂꯩꯔꯕꯅꯦ ꯁꯥꯗꯅ ꯑꯗꯨꯝ ꯈꯤꯇꯪ ꯇꯧꯕꯒ ꯃꯣꯏ ꯃꯅꯥꯛꯇ ꯆꯦꯟꯁꯤꯟꯒꯔꯅꯤ ꯀꯧꯕꯁꯤꯃ ꯁꯨꯇꯥ ꯇꯥꯔꯣꯏ ꯃꯣꯏꯁꯨ ꯃꯉꯥꯏꯔꯦ ꯑꯩꯈꯣꯏꯅ ꯀꯩꯅꯣ ꯇꯧꯕꯁꯦ ꯈꯪꯗꯦ ꯐ ꯐꯠꯇꯅꯕꯗ ꯇꯧꯕ ꯃꯥꯜꯂꯕ꯭ꯔꯥ ꯊꯣꯡ ꯑꯃꯨꯛ ꯂꯣꯠꯁꯤꯟꯈ꯭ꯔꯅꯤ ꯃꯣꯏꯅ ꯍꯦꯟꯅꯅꯦ ꯃꯇꯦꯡ ꯄꯥꯡꯁꯤꯜꯂꯦ ꯑꯉꯥꯡꯁꯤꯗ ꯍꯧꯖꯤꯛ ꯄꯤꯛꯏꯉꯩꯖꯤꯗ ꯐꯥꯎꯕ ꯁꯨꯃꯥꯏꯅ ꯁꯨꯝ ꯇꯧꯔꯦ ꯆꯥꯎꯔꯛꯑꯒꯗꯤ ꯌꯦꯡꯉꯣ ꯒ꯭ꯌꯥꯟꯒ ꯇꯥꯔꯛꯑꯒꯗꯤ ꯃꯥꯒꯤ ꯃ ꯃꯕꯣꯛꯍꯣꯏꯅ ꯇꯧꯔꯤꯗ ꯑꯗꯨꯃꯥꯏꯅ ꯑꯗꯨꯝ ꯇꯧꯔꯒ ꯂꯩꯒꯔꯗꯤ ꯑꯩꯈꯣꯏꯅ ꯉꯥꯡꯕꯁꯨ ꯇꯥꯔꯣꯏ ꯍꯌꯦꯡ ꯑꯐꯕ ꯍꯥꯏꯕꯗꯨꯃꯗꯤ ꯑꯣꯏꯔꯛꯑꯣꯏꯗꯅ
ꯑꯗꯨꯅꯦ ꯆꯨꯃꯦ ꯆ ꯆꯨꯝꯃꯦ ꯍꯧꯖꯤꯛꯇꯒꯤ ꯍꯥꯏꯗꯤ ꯃꯃꯥ ꯃꯄꯥ ꯑꯣꯏꯕ ꯑꯩꯈꯣꯏꯅ ꯈꯔ ꯇꯧꯍꯧꯗ꯭ꯔꯗꯤ ꯍꯥꯏꯗꯤ ꯃꯄꯨ ꯃꯄꯨ ꯃꯕꯦꯅ ꯑꯗꯨꯃꯥꯏꯅ ꯌꯥꯗꯦꯅꯁꯨ ꯑꯗꯨꯝ ꯊꯥꯗꯣꯛꯄ ꯌꯥꯕ ꯅꯠꯇꯦ꯫ ꯍꯌꯦꯡ ꯆꯥꯎꯔꯀꯥꯟꯗ ꯑꯉꯥꯡꯗꯣ ꯀꯩ ꯑꯣꯏꯔꯛꯀꯅꯤ ꯈꯪꯗ꯭ꯔꯤꯕꯅꯦ ꯍꯧꯖꯤꯛ ꯑꯗꯩꯩ ꯈꯔ ꯀꯤꯍꯟꯗ꯭ꯔꯗꯤ ꯍꯥꯏꯗꯤ ꯃꯃꯥ ꯃꯄꯥꯅ ꯑꯩꯈꯣꯏꯅ ꯍꯥꯏꯕ ꯈꯔ ꯏꯜꯍꯟꯗ꯭ꯔꯗꯤ ꯑꯉꯥꯡꯁꯤꯡꯁꯦ ꯑꯗꯨꯝ ꯍꯌꯦꯡ ꯀꯣꯟꯅꯕ ꯍꯥꯏꯕ ꯏꯟꯗꯕ ꯃꯆꯥ ꯑꯣꯏꯈꯤꯗꯣꯏꯅꯤ ꯂꯝ ꯍꯦꯜꯂꯛꯇꯣꯏꯅꯤ ꯑꯗꯨꯅ ꯈꯔ ꯄꯤꯛꯏꯉꯩꯗ ꯁꯦꯝꯍꯧꯕꯅ ꯐꯩꯌꯦ ꯑꯗꯣ ꯀꯣ ꯀꯛꯆꯤꯡ ꯂꯥꯛꯄꯒꯤꯗꯣ ꯑꯩꯒꯤꯁꯦ ꯚꯦꯟꯁꯨ ꯁꯥꯔꯚꯤꯁ ꯇꯧꯕꯅꯦꯕ ꯑꯗꯣ ꯅꯣꯏꯒꯤꯗꯣ ꯅꯣꯏꯅ ꯑꯗꯨꯝ ꯊꯤꯜꯂꯛꯄ ꯌꯥꯗꯣꯏꯔꯥ ꯀꯃꯥꯏꯅ ꯇꯧꯗꯣꯏꯅꯣ ꯚꯦꯟꯗꯣ ꯀꯩꯅꯣ ꯑꯩꯅ ꯑꯣꯏꯅ ꯍꯥꯏꯅꯕꯤꯌꯨ ꯍꯥꯏꯕ꯭ꯔꯥ ꯀꯝꯃꯥꯏꯅ ꯇꯧꯁꯤꯒꯦ
ꯎꯝ ꯅꯣꯡꯃ ꯅꯤꯅꯤ ꯈꯔ ꯍꯧꯔꯛꯄꯒꯤꯗꯤ ꯑꯩꯈꯣꯏꯅ ꯍꯦꯛ ꯊꯤꯜꯂꯛꯑꯒꯦ ꯑꯗꯨꯗꯨꯒ ꯅꯪꯅ ꯈꯔ ꯀꯩꯅꯣ ꯇꯧꯔꯦ ꯍꯥꯏꯔ ꯀꯥꯟꯗꯨꯗꯅꯦ ꯚꯦꯟꯗꯨꯗ ꯑꯣꯏꯅ ꯊꯥꯔꯒꯦ ꯅꯣꯡꯃ ꯅꯤꯅꯤꯁꯤꯗꯒꯤ ꯍꯦꯛꯇ ꯍꯧꯔꯒ ꯍꯧꯕꯗꯒꯤ ꯚꯦꯟꯗ ꯆꯠꯂꯣ ꯍꯥꯏꯕꯗꯣꯨꯛ ꯑꯗꯨ ꯑꯃꯨꯛ ꯉꯥꯡꯅꯕꯗꯨꯅꯅꯦ ꯍꯦꯟꯅ ꯑꯃꯨꯛ ꯋꯥꯗꯧꯕ ꯃꯥꯜꯂꯦ ꯑꯗꯨꯗꯨꯅ ꯍꯞꯇꯥ ꯑꯃꯨꯛ ꯀꯩꯃꯨꯛꯇꯤ ꯑꯩꯈꯣꯏꯅ ꯊꯤꯜꯂꯛꯑꯒꯦ ꯑꯗꯨꯗꯨꯒ ꯈꯔ ꯍꯩꯅꯔꯦ ꯍꯥꯏꯔ ꯀꯥꯟꯗꯨꯗꯅꯦ ꯚꯦꯟꯗꯨꯗ ꯃꯃꯥꯟꯅꯕ ꯃꯁꯛ ꯈꯔ ꯈꯪꯅꯕ ꯌꯥꯎꯔ ꯀꯥꯟꯗꯨꯗꯅꯦ ꯃꯃꯥꯟꯅꯕ ꯃꯃꯥꯟꯅꯕꯤꯒꯤꯗꯨꯒ ꯑꯃꯨꯛ ꯄꯨꯟꯅ ꯆꯠꯂꯁꯨ ꯆꯠꯆꯔꯁꯅꯤ
ꯍꯣꯏ ꯍꯣꯏ ꯌꯥꯏ ꯌꯥꯏ ꯑꯗꯨꯃꯥꯏꯅ ꯇꯧꯕꯅ ꯐꯔꯦ ꯍꯥꯏꯗꯤ ꯃꯐꯝ ꯇꯨꯏꯁꯟ ꯃꯐꯝ ꯀꯣꯆꯤꯡ ꯃꯐꯝꯗ ꯃꯥꯏ ꯃꯃꯥꯟꯅꯕ ꯇꯤꯟꯅꯕ ꯌꯥꯎꯕꯗꯣ ꯑꯗꯨ ꯃꯣꯏꯁꯨ ꯇꯣꯡꯉꯦꯅ ꯍꯥꯏꯔꯗꯤ ꯃꯥꯁꯨ ꯇꯣꯡꯉꯨ ꯌꯥꯔꯛꯇꯣꯏꯅ ꯑꯗꯨꯃꯥꯏꯅ ꯇꯧꯕꯅ ꯐꯔꯅꯤ ꯑꯉꯥꯡꯗꯣ ꯂꯝꯒ ꯈꯔ ꯍꯦꯜꯂꯦ ꯍꯧꯔꯛꯄ ꯒ ꯚꯦꯟꯗ ꯃꯊꯟꯇ ꯆꯠꯂꯣꯅ ꯍꯥꯏꯕꯗꯨꯗꯤ ꯌꯥꯔꯛꯑꯔꯣꯏ ꯈꯪꯉꯦ ꯅꯪꯒꯤ ꯑꯉꯥꯡꯗꯣ ꯌꯥꯝꯁꯨ ꯈꯔ ꯍꯦꯜꯂꯦꯅ ꯇꯥꯏ
ꯃꯥꯅꯤ ꯅꯪꯗꯤ ꯌꯥꯝ ꯐꯔꯤꯅꯦ ꯚꯦꯟ ꯁꯥꯔꯚꯤꯁꯀ ꯇꯧꯗꯅ ꯀꯣꯆꯤꯡꯒ ꯐꯖꯅ ꯇꯧꯔꯒ ꯇꯧꯔꯤꯁꯦ ꯌꯥꯝꯅ ꯐꯩꯌꯦ ꯑꯩꯈꯣꯏꯗꯤ ꯑꯗꯨꯒꯤ ꯊꯥꯕꯛ ꯃꯇꯝꯗꯨꯐꯧꯅ ꯍꯦꯛ ꯂꯩꯇ꯭ꯔꯕꯅꯤ ꯇꯧꯔꯤꯁꯦ ꯃꯥꯗ ꯁꯦꯟꯅꯕꯗ ꯊꯕꯛ ꯑꯩ ꯑꯃꯠꯇ ꯇꯧꯅꯤꯡꯉꯥꯏ ꯂꯩꯇ꯭ꯔꯦ ꯅꯪꯗꯤ ꯌꯥꯝ ꯐꯔꯦ ꯕꯦꯟꯒ ꯇꯧꯗꯅ ꯑꯃ ꯇꯧꯗꯅ ꯇꯧꯔꯤꯗꯣ ꯑꯣ ꯅꯪꯕꯨ ꯍꯧꯖꯤꯛ ꯀꯩ ꯀꯩ ꯀꯣꯆꯤꯡ ꯅꯠꯇꯕ ꯁ꯭ꯀꯨꯜ ꯅꯠꯇꯕ ꯑꯇꯣꯞꯄ ꯀꯩ ꯀꯩ ꯀꯌꯥ ꯇꯧꯔꯤꯅꯣ ꯀꯣꯆꯤꯡꯁꯤꯅ ꯕꯦꯁ ꯀꯌꯥ ꯇꯧꯔꯤꯅꯣ ꯅꯣꯡꯃꯗ
ꯑꯁ ꯑꯩꯁꯦ ꯁ꯭ꯀꯨꯜ ꯅꯠꯇꯕ ꯀꯣꯆꯤꯡ ꯅꯠꯇꯕ ꯑꯇꯩꯗꯤ ꯊꯕꯛꯇꯤ ꯑꯝꯇ ꯇꯧꯕ ꯍꯥꯏꯗꯣꯛꯄ ꯉꯝꯗ꯭ꯔꯦꯗ ꯍꯥꯏꯗꯤ ꯁꯤꯇꯗꯣ ꯑꯃꯨꯛ ꯑꯣꯟꯁꯤꯜꯂꯒ ꯃꯥꯏꯗꯣ ꯂꯩꯔꯕꯅꯦꯕ ꯑꯩꯗꯣ ꯍꯥꯟꯅ ꯊꯕꯛꯀꯤ ꯑꯦꯛꯖꯥꯝ ꯊꯥꯒꯦꯅ ꯇꯧꯔꯝꯕꯗꯨꯁꯨ ꯑꯗꯨꯝ ꯑꯩꯁꯦ ꯊꯥ ꯑꯔꯣꯏꯒꯤꯗ ꯑꯩꯁꯦ ꯑꯣꯖꯥ ꯑꯣꯏꯕꯁꯦ ꯑꯗꯨꯝ ꯋꯥꯈꯜꯁꯤꯗ ꯌꯥꯝꯅ ꯄꯥꯝꯖꯔꯦ ꯅꯨꯡꯉꯥꯏꯖꯔꯦꯅ ꯈꯜꯂꯒ ꯑꯗꯨꯝ ꯇꯣꯛꯑꯕ ꯑꯩꯁꯦ ꯍꯥꯏꯗꯤ ꯁꯔꯀꯥꯔꯒꯤ ꯊꯕꯛꯄꯨꯗꯤ ꯑꯣꯖꯥꯕꯨꯗꯤ ꯑꯗꯨꯝꯕꯗꯣ ꯊꯥꯖꯤꯟꯒꯦꯕꯨꯗꯤ ꯈꯜꯂꯦ ꯑꯗꯨꯑꯣꯏꯁꯨ ꯑꯣꯖꯥ ꯑꯗꯨꯝ ꯑꯣꯏꯔꯒꯦꯅ ꯈꯜꯂꯦ ꯑꯗꯣ ꯑꯩꯁꯦ ꯑꯌꯨꯛꯇꯅꯦꯅꯦ ꯀ꯭ꯂꯥꯁ ꯑꯆꯧꯕ ꯏꯂꯚꯦꯟ ꯇꯨꯋꯦꯜꯐ ꯀꯨꯝꯕꯒꯤ ꯕꯦꯁ ꯑꯅꯤ ꯇꯥꯛꯑꯦ ꯑꯗꯒꯤ ꯁ꯭ꯀꯨꯜ ꯑꯃꯨꯛ ꯆꯠꯂꯅꯤ ꯑꯗꯩ ꯄꯨꯡ ꯑꯅꯤꯗ ꯑꯩ ꯂꯣꯏꯔꯒ ꯍꯜꯂꯛꯑꯅꯤ ꯑꯗꯒꯤ ꯑꯉꯥꯡ ꯃꯆꯥꯁꯤꯡꯗꯣ ꯑꯍꯨꯝꯗꯒꯤꯩ ꯃꯔꯤꯐꯥꯎ ꯑꯃꯨꯛ ꯇꯧꯔꯅꯤ ꯑꯗꯒꯤ ꯃꯉꯥꯗꯩ ꯃꯔꯤꯐꯥꯎ ꯑꯃ ꯑꯃꯨꯛ ꯀ꯭ꯂꯥꯁ ꯅꯥꯏꯟ ꯇꯦꯟꯒꯤ ꯕꯦꯆ ꯑꯃꯒ ꯇꯥꯛꯏꯌꯦ ꯑꯗꯨꯅꯤꯅ ꯑꯗꯩ ꯑꯗꯨ ꯃꯌꯥꯝꯗꯣ ꯂꯣꯏꯔꯛ ꯄꯗꯗꯤ ꯏꯁꯥꯁꯦ ꯄꯨꯂꯞ ꯊꯥꯔꯦ ꯑꯗꯨꯝ ꯐꯃꯨꯡꯗ ꯆꯪ ꯌꯥꯔꯦ ꯑꯗꯨ ꯂꯣꯏꯔꯛꯄꯗ ꯆꯥꯛ ꯆꯥꯥꯁꯜꯂꯒ ꯑꯗꯨꯅ ꯑꯩꯁꯦ ꯀꯩꯝꯇ ꯏꯃꯥꯟꯅꯕꯤ ꯑꯣꯏꯔꯣ ꯅꯣꯏꯁꯨ ꯑꯣꯏꯔꯣ ꯀꯩꯝ ꯀꯅꯥꯝ ꯄꯥꯎ ꯐꯥꯎꯅ ꯉꯝꯗ꯭ꯔꯦ ꯄꯣꯊꯥꯅꯕ ꯇꯨꯝꯅꯕ ꯍꯣꯠꯅꯕꯗꯅꯦ ꯋꯥꯕꯗꯨꯅ ꯍꯦꯟꯃꯟꯗꯅ ꯑꯩꯁꯦ
ꯍꯣꯏꯅꯦ ꯋꯥꯕꯅꯗꯤ ꯂꯣꯏꯔꯝꯗꯣꯏꯅꯤ ꯑꯉꯥꯡ ꯑꯃꯥꯛ ꯑꯩꯈꯣꯏꯒꯤ ꯑꯉꯥꯡ ꯃꯆꯥꯁꯤꯃ ꯂꯣꯏꯅꯕꯗ ꯑꯩꯅꯒ ꯋꯥꯔꯤꯔꯤꯁꯦ ꯅꯪꯗꯤ ꯌꯦꯡꯉꯣ ꯁꯥꯇ꯭ꯔ ꯀꯌꯥꯅꯣ ꯍꯦꯛꯇ ꯅꯣꯡꯃꯗ ꯇꯥꯛꯂꯛꯇꯣꯏꯁꯦ ꯁ꯭ꯀꯨꯜꯗꯒꯤ ꯀꯣꯆꯤꯡꯗꯒꯤ ꯋꯥꯕ ꯋꯥꯃꯟꯗꯤ ꯏꯕꯦꯝꯕꯅꯪ ꯉꯝꯕꯨ ꯌꯥꯝꯅ ꯉꯝꯃꯤꯅ ꯇꯧꯔꯤꯁꯦ ꯑꯗꯣ ꯆꯥꯕ ꯊꯛꯄꯗꯤ ꯆꯦꯛꯁꯤꯜꯂꯨꯀꯣ ꯐꯖ ꯐꯖꯅ ꯆꯥꯎ ꯄꯣꯊꯥꯕꯗꯣ ꯑꯗꯨꯝ ꯅꯣꯡꯃꯒꯤ ꯁꯤꯒꯦ ꯍꯥꯏꯕꯗꯨꯗꯤ ꯄꯣ ꯄꯣꯊꯥꯕꯗꯨꯒ ꯌꯥꯎꯗ꯭ꯔꯒ ꯆꯥꯕꯒ ꯆꯥꯗ꯭ꯔꯒ ꯑꯉꯥꯡ ꯃꯌꯥꯝꯗꯨꯒ ꯂꯥꯛꯅꯕꯗꯅꯦ ꯑꯁ ꯀꯨꯏꯅꯒꯅꯦ ꯈꯪꯗꯦ ꯅꯁꯥꯗ ꯍꯦꯟꯅ ꯁꯣꯛꯆꯜꯂꯛꯀꯅꯤ
ꯍꯣꯏꯑ ꯑꯉꯥꯡ ꯈꯔ ꯆꯥꯎꯕ ꯇꯥꯛꯄꯅ ꯈꯔ ꯐꯩꯌꯦ ꯑꯉꯥꯡ ꯃꯆꯥꯁꯤꯡ ꯇꯧꯕ ꯂꯣꯏꯅꯕꯁꯤꯗꯤꯅꯦ ꯌꯥꯝꯅ ꯋꯥꯏꯑ ꯃꯣꯏꯗꯤꯅꯦ ꯂꯝꯁꯦ ꯍꯦꯟꯕꯅꯤꯅ ꯒ꯭ꯌꯥꯟꯁꯦ ꯐꯖꯅ ꯇꯥꯗ꯭ꯔꯤꯕꯅꯤꯅ ꯑꯃꯨꯛ ꯍꯥꯏꯕꯗ ꯆꯠꯇꯦꯕ ꯑꯗꯨꯅ ꯍꯟꯗꯛ ꯑꯃꯨꯛ ꯈꯔ ꯇꯧꯅꯤ ꯑꯃꯨꯛ ꯅꯣꯛꯍꯟꯅꯤ ꯑꯗꯒꯤ ꯐꯥꯒꯤ ꯑꯃꯨꯛ ꯇꯧꯅꯤ ꯑꯗꯨꯃꯥꯏꯅ ꯁꯨꯝ ꯁꯥꯟꯅ ꯁꯥꯟꯅ ꯇꯧꯕꯗ ꯍꯥꯏꯗꯤ ꯑꯩ ꯑꯣꯏꯅ ꯏꯁꯥ ꯑꯣꯏꯅ ꯋꯥꯏꯑꯦꯕ ꯑꯉꯥꯡꯁꯤꯡꯗꯨꯗꯤ ꯅꯨꯡꯉꯥꯏꯕ ꯃꯣꯏꯒꯤ ꯑꯩꯅ ꯇꯧꯔꯤꯗꯣ ꯎꯕꯗ ꯑꯗꯣ ꯈꯪꯗꯦ ꯇꯧꯔꯤꯁꯦ ꯑꯩꯁꯨ ꯏꯁꯥꯗꯤ ꯍꯥꯏꯗꯤ ꯁꯣꯛꯍꯟꯕ ꯌꯥꯗꯦ ꯑꯩ ꯏꯁꯥ ꯅꯥꯔꯗꯤ ꯂꯣꯏ ꯁꯣꯏꯗꯣꯏꯅꯤ ꯈꯟꯕꯗ ꯀꯟꯅꯗꯤ ꯍꯣꯠꯅꯔꯤ ꯑꯩꯁꯨꯦ ꯏꯁꯥꯁꯨ ꯐꯅꯕ ꯑꯗꯨ ꯑꯗꯨꯃꯥꯏꯅ ꯇꯧꯔꯒꯦ ꯑꯗꯣ ꯑꯩ ꯊꯝꯃꯒꯦ ꯍꯌꯦꯡ ꯅꯪ ꯑꯗꯨꯝ ꯄꯥꯎ ꯐꯥꯎꯔꯛꯑꯣꯀꯣ ꯅꯪ ꯂꯥꯛꯑꯀꯥꯟꯗ
ꯍꯣꯏ ꯍꯣꯏ ꯑꯉꯥꯡꯗꯨ ꯤꯜꯂꯦ ꯍꯥꯏꯔ ꯀꯥꯟꯗꯗꯤ ꯑꯗꯨꯝ ꯑꯩ ꯄꯥꯎꯗꯣ ꯍꯥꯏꯔꯛꯑꯒꯦ ꯊꯝꯃꯦ ꯊꯝꯃꯦ ꯑꯗꯨꯗꯤꯀꯣ
ꯍꯣꯏ ꯍꯣꯏ